ꯎ ꯇꯥꯏ ꯇꯥꯏ ꯑꯁ ꯈꯦꯁꯤ ꯆꯥꯁꯤꯜ ꯂꯨꯕꯩ ꯄꯨꯛꯀ ꯏꯂꯨꯝ ꯂꯨꯝꯃꯤꯗ ꯀꯩꯅꯣꯝ ꯇꯧꯔꯦꯗꯥ ꯁꯤ ꯐꯑꯦꯟ ꯑꯃ ꯊꯔꯛꯑꯣ
ꯍꯥꯏ ꯑꯣꯅꯤꯍꯦ ꯅꯨꯡꯊꯤꯕꯤꯗ ꯃꯣꯏ ꯃꯃꯥꯗ ꯍꯥꯏꯅꯧꯗꯣ ꯑꯝꯇ ꯈꯥꯏꯍꯜꯂꯣ
ꯇ ꯂꯤꯤꯡꯥ ꯈꯔꯥ ꯃꯁꯤꯟ ꯃꯒꯤꯦ ꯅꯤꯡ ꯊꯕꯤꯌꯥ ꯏꯃꯗꯅꯦ ꯑꯩꯅꯁ ꯑꯦꯖꯥꯝꯄꯤꯅ ꯈꯣ ꯍꯥꯏꯌꯦ ꯁꯨꯝ ꯈꯕꯛ ꯆ ꯈ ꯌꯥ ꯍ
ꯃꯄꯨꯝ ꯃꯄꯨꯝ ꯑꯣꯏ ꯆꯥꯗꯣꯏꯕꯣ ꯑꯩꯈꯣꯏꯒꯤ ꯍꯦꯛꯇ
ꯎꯝꯨꯝ ꯆꯥꯗꯅꯤ ꯑꯗꯨꯅꯦꯌꯦꯡꯈꯨꯡ ꯃꯨꯝ ꯆꯥꯗꯣꯔꯤꯅꯦ ꯍꯧꯖꯤꯛ ꯎꯄꯥꯏꯂꯩꯇꯦ ꯀꯩꯅꯣ ꯄꯨꯡ ꯀꯌꯥꯗꯗꯥꯋꯥꯏ ꯆꯠꯇꯣꯏꯅꯣ
ꯃ ꯈꯥꯏ ꯂꯗꯤ ꯊꯔ ꯆꯦ
ꯗꯦꯁ ꯁꯦꯠꯇꯔꯤꯕꯣ ꯍꯥꯏꯁꯤꯕꯣ
ꯐꯅ‌ꯦꯛ ꯑꯃ ꯁ‌ꯦꯠꯂꯁꯤ ꯍꯥꯏ ꯑꯉꯧꯕ ꯑꯃ
ꯏꯁ ꯌꯥꯝꯁꯥꯗꯤ ꯁ ꯁꯥꯏꯌꯦ
ꯎꯝ
ꯅꫭꯡ
ꯑꯩ ꯃꯈꯣꯟꯗꯣ ꯌꯥꯝ ꯄꯤꯛꯄꯔꯣ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
ꯅꯪꯒꯤꯗꯣ ꯅꯦꯋꯥ ꯈꯔ ꯈꯔ ꯅꯨꯡꯉꯥꯏꯇꯦꯀꯣ ꯑꯧ
ꯅꯪꯗꯣ ꯔꯇꯌꯦꯦ ꯅꯪꯗꯣ
ꯎꯝ ꯍꯥ ꯄꯦ
ꯑꯣ ꯑꯗꯨ ꯅꯣꯏ ꯇꯥꯂꯦꯈꯨꯔꯤ ꯔꯝꯗ ꯉꯥꯡꯉꯒ ꯇꯧꯕꯩ ꯇꯥꯔꯦ ꯇꯧꯕ ꯇꯥꯕꯨꯗꯤ ꯐꯖꯅ ꯇꯥꯏꯗ
ꯅꯪꯒꯤꯗꯣ ꯄꯠꯄ ꯇꯠꯂꯤꯀꯣ ꯅ‌ꯦꯠꯋꯥꯛ ꯅꯨꯡꯉꯥꯏꯇꯕ ꯃꯥꯟꯒꯨꯝ ꯇꯧꯏꯀꫭ
ꯆꯠꯀꯦꯔ ꯆꯠꯂꯣꯏꯒꯦꯔ ꯑꯦ ꯑꯦ ꯑꯩ ꯏ ꯑꯦ
ꯏꯃꯥꯏ ꯐꯣꯟ ꯂꯣ
ꯥꯏ ꯐꯣ
ꯑꯗꯨꯅ ꯅꯤꯅꯦ
ꯑ
ꯄꯟꯆ
ꯑꯗꯨ ꯑꯗꯨꯟꯅꯦ꯫ ꯑꯣ ꯉꯥꯇꯪ ꯂꯩꯔꯥ ꯄꯥꯏꯔꯒꯦ ꯄꯥꯏꯔꯣꯅꯨ ꯃꯥ ꯐꯣꯟ ꯇꯧꯔꯥꯛꯑꯝꯃꯅꯤ꯫
ꯑꯈꯣꯏ ꯃꯥꯕꯨ
ꯑꯣ ꯈꯦꯁꯤ ꯇꯧ
ꯑꯩꯗꯤ ꯍꯣꯔꯦꯟ ꯈꯦꯆꯤ ꯑꯩꯁꯨ ꯍꯥꯎꯔꯦꯅ ꯈꯦꯆꯤ ꯆꯥꯔꯗꯣꯏꯅꯤ ꯆꯥꯕ ꯌꯥꯎꯔꯨꯁꯤꯔꯣ ꯈꯪꯗ‌ꯦ ꯑꯩ ꯃꯥꯂꯩꯒꯤꯗ ꯏꯃꯥꯟꯅꯦ ꯃꯦꯁꯦꯁ ꯇꯥꯒꯦ ꯁꯥꯒꯦ ꯃꯥ ꯀꯦꯞꯅꯤ ꯍꯥꯏꯗꯨꯕꯨ ꯃꯥꯁꯦ ꯀꯦꯞꯇ ꯂꯥꯛꯇꯣꯔꯤꯕ꯭ꯔꯥ ꯈꯟꯒꯦ ꯀꯣꯅꯨꯡ ꯃꯥꯥꯎꯕ ꯂꯥꯛꯇꯣꯔꯤꯕ꯭ꯔꯥ ꯑꯩ ꯂꯧꯕ ꯂꯥꯛꯇꯣꯔꯤꯕ꯭ꯔꯥ ꯑꯩ ꯒ꯭ꯌꯥꯟ ꯇꯥꯗꯦ꯫ ꯑꯣ ꯒꯥꯔꯤ ꯈꯥꯝꯕꯝ ꯂꯩꯔꯣꯏ ꯍꯥꯏꯕ ꯉꯁꯤꯗꯤ ꯀꯣꯅꯨꯡ ꯀꯥꯡ ꯆꯤꯡꯕꯅꯤꯅ ꯆꯤꯟꯅꯤ ꯍꯥꯏꯕ
ꯑ
ꯑꯗꯨꯒꯤ ꯍꯣꯔꯦꯟ ꯍꯜꯂꯛꯄꯒꯤ ꯊꯧꯗꯣꯛ ꯊꯧꯖꯤꯟꯗꯣ
ꯀꯥꯏ ꯇꯥꯟꯅꯅꫭ ꯆꯠꯇꫭꯏꯁꯤꯕꫭ
ꯑꯁ ꯑꯗꯒꯤ ꯀꯔꯤ ꯍꯥꯏꯒꯦ꯫ ꯑꯦꯝ ꯌꯨꯗꯒꯤ ꯀꯣꯅꯨꯡꯃ ꯀꯥꯡꯉꯤꯗꯅ ꯀꯣꯅꯨꯡꯗ ꯒꯥꯔꯤꯛ ꯊꯝꯃꯝ ꯂꯩꯔꯣꯏ ꯍꯥꯏꯕ ꯉꯁꯤꯗꯣ ꯀꯥꯡꯗꯨ ꯆꯤꯡꯗꯣꯏꯅꯤꯅ ꯃꯤ ꯌꯥꯝ ꯆꯤꯟꯗꯣꯏꯗꯣ ꯍꯣꯔꯦꯟ ꯊꯧꯗꯣꯔꯛꯄꯗ ꯂꯣꯏꯔꯅꯤ ꯍꯥꯏꯕ ꯀꯅꯪ ꯎꯗ꯭ꯔꯤꯔꯤꯕꯣ ꯑꯝꯇ ꯀꯣ ꯅꯨꯡꯗꯥꯡ ꯆꯤꯡꯕꯩ ꯃꯤ ꯈꯨꯆꯜꯗꯣ ꯑꯗꯨꯗ ꯋꯥꯅꯤꯗ
ꯑꯣ ꯑꯗꯨꯗꯤ ꯈꯪꯗꯕ ꯑꯩꯅ ꯑꯆꯥ ꯆ ꯑꯗꯨ ꯃꯥꯅ ꯍꯥꯏꯁꯤꯅ ꯀꯩꯅꯣꯕ ꯑꯗꯨꯒ ꯃꯌꯨꯗꯒꯤ ꯀꯦꯞ ꯂꯥꯛꯑꯒ ꯀꯩꯗꯧꯋꯤ ꯍꯥꯏꯅꯣꯕ
ꯀ‌ꯦꯞ ꯂꯥꯛꯀꯅꯤ ꯄꯨꯡ ꯑꯃ ꯑꯗꯨꯋꯥꯏꯗ ꯀꯦꯞ ꯅꯥꯛ ꯒꯥꯔꯤ ꯈꯟꯐꯝ ꯅꯤꯉꯥꯏꯇꯦ ꯍꯣꯔꯦꯟ ꯄꯨꯡ ꯑꯅꯤ ꯇꯥꯔꯥꯅꯤ ꯍꯥꯏꯕ ꯀꯟꯗ ꯃꯥꯗꯤ ꯀ ꯑꯦꯗ ꯀ ꯀꯗ ꯂꯩ ꯂꯛꯑꫭ ꯍꯥꯏꯔ ꯅꯪ ꯂꯧꯕ ꯂꯥꯛꯑꯁꯤꯔ ꯍꯥꯏꯕꯗꯨ ꯈꯤꯇꯪ ꯈꯪꯉꯒꯦ ꯇꯧꯕꯅꯤꯗ
ꯀꯄ ꯄ‌ꯩꯁꯥꯗ ꯀꯅꯥ
ꯅꯪ ꯒꯤ ꯑꯗꯨꯅꯦ ꯍꯥꯏꯁꯦ꯫
ꯏꯁ ꯂꯣꯏꯔꯤꯍꯦ ꯀꯦꯞꯇꯨꯗꯅꯦ ꯍꯥꯏꯕ ꯀꯦꯞꯇꯨꯅ ꯅꯪꯅ ꯄꯩꯁꯥ ꯀꯤꯕꯔꯝꯗꯕ
ꯎꯝ ꯅꯪꯗꯤꯁꯤ ꯂꯩ ꯀꯥꯏ ꯍꯤꯡ꯭ꯔꯥꯥꯁꯥꯄ ꯍꯗꯣ ꯀꯃꯕꯦꯛꯁ ꯊꯣꯛ ꯍꯒꯥꯏꯅꯣ
ꯍꯩꯃꯥ ꯃꯤꯅ ꯍꯥꯏꯁꯤ ꯒꯌꯥꯟꯇꯥꯗ‌ꯦ꯫ ꯂꯌꯦ ꯄꯩꯁꯥꯅꯤ ꯅꯠꯇꯤꯌꯦ ꯒꯥꯔꯤ ꯊꯥꯝꯃꯝꯗꯣꯏ ꯋꯥꯔꯤꯅꯦ ꯃꯤ ꯆꯤꯟꯅꯤ ꯍꯥꯏꯕꯅꯦ꯫
ꯑꯣ ꯑꯗꯨꯗ ꯍꯥꯏꯁꯦ ꯀꯦꯞꯀꯤꯅ ꯀꯦꯞꯀꯤꯅ ꯀꯦꯞꯀꯤꯅ ꯊꯤꯜꯂꯝꯃꯒ ꯀꯦꯞꯅ ꯑꯃꯨꯛ ꯆꯠꯈꯤꯕꯒꯤ ꯋꯥꯔꯤꯅꯤꯅꯦ ꯑꯗꯨꯗꯤ
ꯑꯗꯨꯁꯨ ꯌꯥꯏꯗꯅ ꯍꯣꯏ ꯑꯗꯨꯒꯤ ꯋꯥꯔꯤ
ꯑꯣ
ꯑꯗꯨꯗꯤ ꯀꯦꯞꯀꯤ ꯅꯣꯡꯃꯒꯤ ꯆꯥꯔꯖ ꯃꯅꯥꯝ ꯂꯧꯈꯤꯅꯤ
ꯂꯥꯛꯇꯅꯤ ꯂꯧꯔꯣꯏꯗ ꯀ ꯌꯥꯝ ꯂꯣꯗꯣꯏꯒꯦ ꯌꯥꯝ ꯋꯥ
ꯂꯤꯁꯤꯡ ꯑꯅꯤꯃꯨꯛꯇꯤ ꯂꯧꯔꯅꯤ ꯆꯧꯉꯥ ꯂꯤꯁꯤꯡ ꯑꯃꯗꯤ ꯍꯦꯜꯂꯅꯤꯍꯦ ꯅꯣꯡꯃ ꯆꯥꯁꯁꯤꯗꯤ
ꯂꯧꯗ ꯅꯪꯁꯨ
ꯑꯗꯨ ꯃꯤ ꯀꯌꯥꯝ ꯌꯥꯝꯒꯦ ꯃꯥ ꯇꯣꯡꯗꯨꯒꯤ ꯀꯦꯞꯇꯨꯗ ꯀꯅꯥ ꯀꯅꯥ ꯌꯥꯎꯔꯛꯇꯣꯔꯤꯒꯦ
ꯃꯥ ꯑꯗꯨ
ꯑꯣ ꯀꯥꯡꯗꯪ ꯆꯤꯡꯕꯗꯪ ꯀꯏꯌꯦ ꯑꯇꯩ ꯑꯇꯩ ꯊꯧꯔꯝ ꯀꯩꯀꯩ ꯇꯧꯒꯦ
ꯍꯥ
ꯀꯥꯡꯗꯪ ꯆꯤꯡꯗꯣꯏꯔꯕ ꯑꯇꯩ ꯇꯧꯔꯣꯏꯗ꯭ꯔꯁꯤꯅꯤ
ꯍꫭꯏ ꯑꯣꯏꯔꯝꯅꯤ ꯑꯗꯨ
ꯑꯣ
ꯉꯁꯥꯏꯗꯤ ꯁꯥꯏꯍꯦ ꯅꯆꯤꯟ ꯊꯤ ꯍꯥꯏꯅꯤ ꯑꯁ ꯁꯥꯏꯕꯣ ꯅꯣꯏ ꯆꯦ ꯐꯖꯈꯣ ꯇꯧꯔꯝꯃꯦ ꯑꯩꯈꯣꯏ ꯃꯍꯥꯔꯕꯣꯟꯗ ꯀꯟꯅ ꯀꯧ ꯂꯩꯝ ꯀꯧꯔꯤꯕꯗ ꯑꯩ ꯋꯥꯔꯤ ꯁꯥꯟꯅꯔꯤꯅ ꯍꯥꯏꯒ꯭ꯔ ꯃꯥꯜꯂꯦ ꯃꯥꯅꯤꯁꯨ ꯀꯥꯝ ꯀꯔ ꯑꯣ ꯍꯥ ꯇꯔꯛꯀꯣꯅꯤ ꯀꯣꯏ ꯊꯣꯛꯎꯕꯨꯗꯤ ꯐꯕꯖꯥꯠꯅꯤ ꯌꯨꯝꯅ ꯁꯨꯝ ꯂꯩꯗꯤ ꯕꯣꯔꯤꯡ ꯆꯨꯔꯦꯕ ꯏꯁꯥꯁꯦ ꯇꯦꯛꯈꯠꯂꯨ ꯌꯥꯗ꯭ꯔꯦꯕ ꯅꯪꯒꯤꯗꯣ ꯃꯈꯣꯟꯗ ꯀꯩꯅꯣꯝ ꯏꯇꯧ ꯇꯧꯔꯛꯏꯅꯦ
ꯀꯨꯛ ꯀꯨꯛ ꯀꯨꯛ ꯃꯈꯣꯟ ꯊꯣꯛꯂꯛꯄ꯭ꯔꯥ
ꯑꯥ ꯀꯣꯛ ꯀꯣꯛ ꯀꯣꯛ ꯀꯣꯛ ꯀꯣꯛ ꯍꯥꯏꯕ꯭ꯔꯥ ꯀꯩꯅꯣꯝ ꯍꯥꯏ
ꯑꯣ ꯃꯦꯁꯦꯁ ꯃꯦꯁꯦꯁ ꯃꯦꯠꯄꯩꯅꯦ
ꯑꯣ ꯑꯩꯅꯤ ꯀꯩꯅꯣ ꯀ꯭ꯔꯣꯛ ꯀꯣꯛ ꯀꯣꯛ ꯀꯣꯛ ꯍꯥꯏꯁꯤꯕꯅ ꯈꯜꯂꯤꯕ ꯇꯣꯛ ꯇꯣꯛ ꯇꯣꯛ ꯇꯣꯛ ꯂꯥꯎꯕ ꯃꯈꯣꯟꯗꯣ
ꯍꯣꯏ ꯍꯣꯏ ꯍꯣꯏ
ꯎꯝ ꯑꯩꯗꯤ ꯀꯔꯤꯒꯤ ꯔꯥꯝꯃꯦꯟ ꯍꯥꯏꯕ꯭ꯔꯥ ꯉꯝꯃꯤ ꯆꯖꯅ ꯎꯝ ꯅꯍꯥꯟꯗꯩ ꯑꯩ ꯍꯛꯆꯥꯡ ꯅꯨꯡꯉꯥꯏꯇꯕꯅꯤꯅ ꯑꯗꯨꯝꯀꯥꯟꯗꯩ ꯆꯥꯕꯗꯣ ꯍꯥꯎꯕ ꯍꯥꯎꯇꯕ ꯑꯗꯨꯝ ꯏꯇꯧ ꯇꯧꯈ꯭ꯔꯦꯕ ꯍꯥꯎꯗꯤꯛ ꯍꯥꯎꯋꯦꯅꯗꯤ ꯈꯪꯉꯒ ꯆꯥꯁꯟꯕ ꯉꯝꯗꯕꯒꯤ ꯑꯃ ꯏꯆꯥꯗ ꯀꯩꯅꯣꯝ ꯅꯨꯡꯉꯥꯏꯇꯕꯗꯣ
ꯍꯣꯏ ꯔꯥꯃꯦꯟꯗꯣ ꯀꯩꯅꯣ ꯍꯥꯟꯅ ꯑꯩꯈꯣꯏꯅ ꯆꯥꯕꯗꯣ ꯀꯩꯒꯤ ꯔꯥꯃꯦꯟꯅꯣ
ꯇꯤꯒꯨꯝꯒꯤ ꯆꯦꯡꯒꯨꯝꯒꯤ
ꯑꯗꯨ ꯑꯗꯨꯁꯨ ꯍꯥꯎꯋꯤꯅꯤꯀꯣ ꯇꯥꯡꯕꯨꯗꯤ ꯃꯥꯅꯦ ꯇꯥꯡ ꯇꯥꯡꯉꯤꯅꯦ ꯌꯦꯟꯒꯤꯗꯨꯅ ꯏꯍꯣꯡ ꯍꯣꯡꯉꯤꯅꯦ ꯇꯨ ꯁꯚꯦꯟ ꯇꯤꯔ ꯑꯩꯠ ꯇꯤꯔ ꯀꯩꯅꯣꯝ ꯄꯤ ꯎꯝ
ꯇꯔꯥ ꯀꯨꯟꯗꯤ ꯈꯦꯠꯅꯕ
ꯎꯝ
ꯏꯅꯦ ꯁꯨꯅꯤꯕꯂꯥꯗꯣ ꯍꯟꯇꯛꯇꯤ ꯈꯦꯆꯤ ꯑꯩꯅ ꯐꯣꯟ ꯇꯧꯔꯒꯕꯨꯗꯤ ꯂꯥꯛꯑꯣ ꯍꯥꯏꯔꯛꯀꯅꯤ ꯑꯩ ꯍꯤꯟꯖꯥꯡ ꯃꯊꯦꯜ ꯃꯊꯦꯜ ꯇꯧꯕꯗꯨꯁꯨ ꯆꯥꯅꯤꯡꯕ ꯋꯥꯅꯤꯗ ꯕꯥꯃꯣꯟꯒꯤ ꯑꯣ ꯎꯠꯇꯤꯗꯡ ꯇꯧꯗꯣ ꯆꯥꯛ ꯆꯥꯅꯤꯡꯗꯦꯕ ꯕꯤꯠ ꯌꯥꯎꯗꯦꯕ
ꯎꯝ ꯑꯁ ꯑꯩꯗꯤ ꯅꯨꯡꯁꯥ ꯁꯥꯕ ꯆꯠꯄ ꯌꯥꯝ ꯇꯜꯂꯦ
ꯑꯥ ꯅꯃꯜ ꯀꯣꯅꯨꯡꯕꯁ ꯑꯃ ꯍꯦꯟꯗꯣꯏꯅꯣ ꯁꯥꯕ
ꯎꯝ ꯎꯝ ꯍꯧꯖꯤꯛ ꯇꯔꯥꯃꯊꯣꯏ ꯃꯈꯥꯏ ꯅꯠꯇ꯭ꯔ ꯇꯥꯔꯤꯁꯦ
ꯎꯝ
ꯇꯔꯥ ꯃꯥꯥꯊꯣꯏ ꯃꯈꯥꯏꯅꯤꯅ ꯕꯥꯔꯣ ꯕꯥꯔꯣ ꯑꯗꯨꯋꯥꯏꯗ ꯂꯣꯏꯁꯟ ꯌꯥꯅꯤꯅ
ꯇꯥ꯭ꯗꯔꯤ ꯌꯥꯅꯤ
ꯑꯃ ꯑꯗꯥꯏ ꯂꯣꯏꯁꯟ ꯌꯥꯅꯤꯗ ꯑꯃ ꯑꯃ ꯃꯈꯥꯏ ꯍꯥꯏꯕꯅꯤꯅ
ꯌꯝ ꯉꯜꯂꯤ ꯍꯥꯏ ꯃꯤ ꯄꯨꯡ ꯃꯔꯤ ꯃꯉꯥ ꯃꯔꯤꯗꯒꯤꯗꯤ ꯆꯤꯡꯒꯗꯕ ꯀꯥꯡꯉꯗꯩꯅꯣ ꯑꯩ ꯉꯁꯥꯏ ꯗꯥꯀꯨꯗ ꯍꯪꯕꯅꯦꯕ ꯀꯥꯡ ꯄꯨꯡ ꯀꯌꯥ ꯆꯤꯡꯗꯣꯏꯅꯣ
ꯀꯪꯒꯤ ꯋꯥ ꯉꯛꯇꯅ ꯅꯇꯥꯅꯥ ꯑꯈꯣꯏꯗꯤ ꯊꯦꯡꯕ ꯌꯥ ꯍꯣꯏ ꯃꯣꯏꯗꯨꯗ ꯊꯦꯡꯗꯣꯏꯅꯤꯗꯅ ꯑꯩꯈꯣꯏꯗ ꯊꯦꯡꯕꯗꯣ ꯌꯥꯎꯕ ꯌꯥꯔꯣꯏꯗꯣꯏꯅꯦꯕ
ꯑꯣ ꯍ ꯅꯣꯏ ꯋꯥꯔꯤ ꯋꯥꯋꯇꯥꯏ ꯇꯧꯗꯣꯏꯔꯣ ꯈꯔ
ꯈꯪꯗꯦ ꯃꯣꯏꯅ ꯁꯨꯝ ꯂꯥꯛꯑꯣ ꯀꯧꯔꯤꯅꯦ ꯏꯁꯣꯞ ꯃꯦꯂꯥ ꯇꯧꯕꯗꯨꯒꯤ ꯌꯥꯎꯍꯟꯅꯤꯡꯕꯩꯔꯥ ꯈꯪꯗꯦ
ꯅꯨꯡꯗꯥꯡꯗ ꯃꯣꯏꯗꯤ ꯅꯨꯡꯗꯥꯡꯅꯤꯀꯣ ꯇꯧꯔꯤꯗꯣ ꯅꯨꯡꯊꯤꯟꯗꯣ ꯀꯦꯖꯤꯗ ꯅꯪ ꯉꯟ ꯇꯥꯅꯕꯗꯤ ꯍꯧꯕꯅꯦꯕꯀꯣ ꯏꯟꯖꯥꯡ
ꯅꯨꯡꯗꯥꯡꯗ ꯀꯩ ꯅꯨꯡꯗꯥꯡꯗ ꯀꯩꯗꯧꯗꯣꯔꯤꯕꯃꯣ ꯍꯥꯏ
ꯑꯦ ꯕꯃꯣꯟꯒꯤ ꯇꯧꯔꯤꯖꯦ ꯑꯌꯨꯛꯇꯅ ꯎꯁꯣꯞ ꯀꯠꯂꯅꯤꯗꯅ ꯅꯨꯡꯗꯥꯡ ꯋꯥꯏꯔꯝꯗ ꯈꯤꯠꯆꯤ ꯍꯧꯕ ꯑꯗꯨꯗꯤ ꯇꯧꯋ ꯃꯣꯏ ꯑꯩ ꯎꯄꯨꯗꯩ ꯈꯪꯕ ꯋꯥꯅꯤ ꯀꯥꯡ ꯆꯤꯡꯕ ꯃꯤ ꯇꯧꯕꯩ ꯇꯧꯔꯤꯖꯦ ꯄꯂꯤ ꯄꯂꯤ ꯌꯥꯅ ꯎꯁꯣꯞꯀꯤꯗꯤ ꯃꯇꯝ ꯂꯣꯏꯔꯦꯍꯦ ꯅꯪꯁꯨ ꯀꯩꯅꯣꯅꯦ
ꯈꯪꯖꯒꯦ ꯑꯩꯈꯣꯏꯅ ꯅꯨꯡꯊꯤꯟꯗ ꯂꯥꯛꯀꯦ ꯍꯥꯏꯒꯤꯈꯤꯕꯅꯦ
ꯅꯨꯡꯗꯤꯟꯒꯤꯗꯤ ꯅꯨꯡꯗꯤꯟꯒꯤꯅ ꯅꯨꯡꯗꯥꯡꯋꯥꯏꯔꯝ ꯅꯨꯡꯗꯤꯟꯒꯤ ꯈꯦꯁꯤ ꯍꯧꯔꯅꯦꯕ ꯄꯨꯡ ꯑꯃ ꯑꯅꯤ ꯁ꯭ꯋꯥꯏꯗꯒꯤ
ꯎꯝ
ꯈꯪꯉꯕ ꯑꯗꯨ ꯍꯣꯔꯦꯟ ꯌꯥꯆꯪꯉꯛꯄꯒꯤꯗꯨꯅꯦꯕ ꯂꯥꯏꯒꯤ ꯈꯣꯏꯔꯨꯝ ꯂꯥꯛꯄ ꯃꯤꯁꯤꯡ ꯀꯩ ꯀꯩ ꯈꯤꯁꯤ ꯌꯣꯝꯕ ꯌꯣꯝ ꯄꯤꯗꯣꯏꯣ ꯌꯥꯝ ꯃꯔꯣ ꯇꯦꯔꯣꯗ ꯀꯃꯥꯏꯅ ꯄꯤꯗꯣꯏꯅꯣ ꯃꯃꯣꯟ ꯍꯧꯔꯒ ꯃꯃꯣꯟꯗ ꯂꯥꯏ ꯈꯣꯏꯔꯝ ꯆꯠꯂꯨꯔ ꯈꯤꯁꯤ ꯌꯣꯝ ꯌꯣꯝꯃ ꯇꯧꯅꯩꯗꯅ ꯑꯗꯨ ꯑꯣꯏꯔꯝꯅꯦꯕ ꯂꯥꯏ ꯂ ꯁꯤꯡꯕꯤ ꯇꯧꯁꯦ ꯏꯆꯦ ꯁꯨꯅꯤꯕ꯭ꯔꯥ ꯑꯗꯨꯅ ꯑꯃꯨꯛ ꯂꯣꯏꯗꯧ ꯑꯩꯅ ꯅꯨꯡꯊꯤꯟ ꯋꯥꯏꯔꯝꯅꯨꯡꯗꯥ ꯅꯨꯡꯊꯤꯟ ꯋꯥꯏꯔꯝꯃꯤꯗꯅ ꯄꯨꯡ ꯃꯉꯥ ꯃꯔꯤ ꯃꯉꯥ ꯇꯥꯛꯄ ꯑꯗꯥꯏꯗ ꯑꯗꯨꯅꯦ
ꯃꯣꯏꯗꯤ ꯑꯗꯨ ꯇꯧꯗ꯭ꯔꯖꯥꯠꯂꯣ
ꯇꯧꯔꯝꯒꯅꯤ ꯇꯧꯗꯣꯏꯅꯦ ꯀꯩꯗꯧ ꯇꯧꯔꯣꯏꯗꯣꯏꯅꯦꯕ ꯕꯃꯣꯟꯅꯕꯨ ꯀꯩꯅꯣ ꯅꯈꯣꯏꯗꯤ ꯉꯁꯤ ꯄꯥꯅꯤ ꯄꯥꯅꯤꯅꯤ ꯄꯥꯂꯤ ꯇꯥꯏ ꯍꯥꯏꯕꯅꯦ ꯁꯤꯁꯨ ꯅꯤꯝ ꯂꯥꯏꯏꯗ ꯃꯥꯏ ꯅꯨꯄꯥꯗꯨꯅ ꯍꯧꯕꯅꯦ ꯃꯣꯔꯣꯛꯀ ꯏꯁꯥ ꯁ꯭ꯥꯏꯗ ꯀꯪꯁꯥ ꯁꯥꯕꯅꯦ ꯎꯝ ꯑꯩꯅ ꯀꯩꯅꯣꯒꯤꯗꯤ ꯑꯄꯨ ꯍꯣꯏꯒꯤꯗꯣ ꯈꯪꯗꯦ ꯃꯥꯅꯗꯤ ꯃꯣꯏ ꯄꯥꯂꯤ ꯀꯥꯏꯅ ꯄꯤꯔꯛꯀꯦ ꯀꯥꯏꯅ ꯇꯧꯈꯤꯕꯅꯦ ꯑꯣ ꯈꯪꯗꯦ ꯄꯤꯔꯛꯏꯦ ꯄꯤꯔꯛꯇꯣꯏꯔꯥ ꯄꯤꯔꯣꯏꯗꯣꯏ ꯃꯦꯟ ꯇꯥꯁꯦ ꯀꯝ ꯀꯥꯟ ꯄꯤꯔꯛꯀꯗꯣꯏꯅꯣ ꯉꯁꯤꯗꯤ ꯇꯥꯏ ꯍꯥꯏꯕꯅꯤ ꯑꯗ ꯃꯣꯏ ꯈꯦꯆꯤꯗꯤ ꯇꯧꯅꯔꯣꯏ ꯎꯁꯣꯛ ꯎꯁꯣꯛ ꯈꯤꯇꯪ ꯀꯠꯂꯁꯦ ꯍꯥꯏ ꯍꯥꯏꯕ꯭ꯔꯥ ꯀꯩꯅꯣꯝ ꯍꯥꯏꯌꯦꯌꯦ ꯍꯟꯗꯛꯇꯤ ꯈꯦꯆ꯭ꯔꯤ ꯇꯧꯗꯕꯤꯗ ꯑꯗꯨꯃꯨꯛ ꯍꯥꯏꯔꯛꯑꯦ
ꯈꯦꯆꯤ ꯇꯧꯔꯤꯖꯤꯅ ꯀꯗꯥꯏꯗ ꯂꯥꯟꯗꯣꯏꯅꯣꯕ
ꯈꯪꯗꯦ ꯀꯗꯥꯏꯗ ꯂꯥꯜꯂꯤꯅꯣ ꯃꯣꯏ ꯃꯌꯥꯝ ꯆꯥꯕꯩ ꯇꯧꯔꯤꯕ꯭ꯔꯥ ꯀꯌꯥꯝ ꯆꯥꯔꯤꯕꯅꯣ ꯑꯩ ꯒ꯭ꯌꯥꯟ ꯇꯥꯗꯦ ꯃꯣꯏꯒꯤ ꯊꯕꯛꯁꯦ ꯑꯩ ꯃꯦꯟꯒ ꯏꯇꯥ ꯇꯥꯕ ꯖꯥꯥꯠ ꯅꯠꯇꯦꯗ ꯕꯃꯣꯟꯁꯤꯅ ꯇꯧꯔꯤꯁꯦ ꯑꯩꯗꯤ ꯑꯕ꯭ꯔꯥꯃꯨꯛ ꯍꯥꯏꯁꯤꯅꯤꯅꯦ ꯃꯟꯇꯣꯞꯀ ꯆꯥꯎꯅ ꯈꯜꯂꯒ ꯇꯧꯔꯤꯌꯦ ꯀꯟꯅ ꯈꯪꯗꯦ ꯁꯧ ꯂꯥꯡ ꯂꯥꯡꯂꯦ ꯃꯥ ꯍꯥꯏꯦ ꯇꯧꯋꯦ ꯇꯨꯝꯁꯤꯟꯕꯁꯝ ꯀꯥꯟꯗꯦ ꯈꯧꯁꯤ ꯆꯦꯁꯤꯜꯂ ꯇꯨꯝꯁꯤꯜꯂꯒ ꯁꯤꯔꯅꯤ ꯄꯨꯛꯀ ꯂꯣꯏ ꯂꯦꯟꯈꯠꯇꯅ ꯑꯕꯨ ꯀꯥꯈꯠꯇꯣꯔꯦ ꯅꯤꯡꯊꯤꯕꯤ ꯗꯞ ꯆꯠꯂꯣꯗ ꯍꯩꯅꯤꯡꯒꯗꯣ ꯁꯦꯝꯃꯨꯔꯣ ꯍꯥꯏꯌꯨꯗꯥ
ꯆꯠꯇ꯭ꯔꯤꯕꯣ ꯍꯧꯖꯤꯛ ꯐꯥꯎꯕ
ꯆꯠꯇ꯭ꯔꯤ ꯀꯔꯤꯅꯣ ꯅꯪꯅ ꯆꯞꯄꯤ ꯃꯌꯥꯝꯗꯨꯕꯨ
ꯅꯠꯇ꯭ꯔꯒꯅ ꯑꯩꯅ ꯑꯣꯏꯅ ꯆꯥꯊꯣꯛꯑꯒ ꯂꯥꯛꯑꯖꯤꯔꯥ ꯈꯪꯗꯦꯅꯦ
ꯑꯪ ꯑꯃꯃꯝ ꯁꯥꯔꯁꯤ ꯂꯥꯟꯅꯨ ꯀꯔꯤꯝ ꯍꯥꯏꯔꯨꯅꯣ ꯌꯥꯗ꯭ꯔꯒꯗꯤ ꯈꯣꯏꯕꯥꯅꯤꯒꯤ ꯑꯃꯃꯝ ꯆꯥꯊꯣꯛꯑ ꯂꯣꯏꯔꯦ ꯀꯩꯅꯣ ꯅꯣꯏꯒꯤ ꯂꯩꯍꯧꯕ ꯂꯩꯍꯧꯗꯕ ꯈꯪꯗꯦ
ꯑꯩꯗꯤ ꯑꯦꯀꯥ꯭ꯎꯟ ꯑꯃ ꯀꯩꯅꯣꯒꯤꯅꯦ ꯄꯟꯖꯥꯕꯤ ꯁꯤꯟ ꯕꯦꯡꯀꯤ ꯑꯦꯀꯥ꯭ꯎꯟꯗꯣ
ꯎꯝ
ꯑꯗꯨꯗꯣ ꯑꯣꯏꯅ ꯍꯥꯞꯄꯅꯤ
ꯑꯩꯖꯨ ꯌꯨꯅꯤꯌꯟ ꯕꯦꯛꯀꯤ ꯂꯩꯌꯦ
ꯑꯗꯨ ꯍꯥꯞꯄꯣꯑꯣ ꯌꯨꯅꯤꯌꯟ ꯕꯦꯛꯒꯤ ꯁꯤꯖꯤꯟꯅꯕ ꯌꯥꯕ ꯅꯠꯇ꯭ꯔꯣ
ꯑꯗꯣ ꯑꯦꯀꯥ꯭ꯎꯟ ꯅꯝꯕꯔꯁꯤ ꯃꯤꯉꯣꯟꯗ ꯍꯞꯕꯗꯨ ꯀꯩꯁꯨꯝ ꯀꯥꯏꯗꯕ꯭ꯔꯣ
ꯍꯥꯥ
ꯌꯥꯏꯋꯦꯕꯀꯣ ꯗꯥꯗꯥꯏ ꯑꯗꯨꯝ ꯍꯥꯞꯄꯁꯨ ꯌꯥꯏꯕ ꯑꯗꯣ ꯑꯩꯅ ꯁꯨꯝ ꯃꯥꯟꯅꯗꯕꯗ ꯍꯥꯞꯀꯦ ꯇꯧꯕ ꯑꯦꯀꯥꯎ ꯃꯥꯟꯅꯗꯕꯅꯤꯗ
ꯅꯠꯇꯦꯗ ꯑꯩꯅ ꯍꯥꯏꯗꯤꯅꯦ ꯑꯀꯥꯎꯟ ꯅꯝꯕꯔꯁꯤꯗꯤ ꯑꯃꯅꯤ ꯄꯣꯕ꯭ꯂꯦꯝ ꯂꯩꯇꯕ꯭ꯔꯕ
ꯀꯥꯏꯗꯦꯗ ꯑꯗꯨꯗꯤ ꯑꯦꯀꯥꯎꯟ ꯅꯝꯕꯔꯒꯤꯗꯤ
ꯑꯗꯨꯕꯨꯗꯤ ꯑꯧꯈꯣꯏꯅ ꯄꯩꯁꯥ ꯍꯦꯄꯛꯑꯣ ꯍꯥꯏꯔꯒ ꯑꯦꯀꯥꯎꯟ ꯅꯝꯕꯔ ꯄꯤꯔꯝꯗꯣꯏꯅꯤ
ꯄꯤꯔꯤ ꯃꯌꯥꯝꯗꯨꯗꯤ ꯃꯣꯕꯥꯏꯜ ꯅꯝꯕꯔ ꯄꯤꯒꯨꯝꯅꯤ ꯀꯩꯗ꯭ꯔꯧꯒ ꯆꯞ ꯃꯥꯟꯅꯩ ꯄꯩꯁꯥ ꯂꯧꯊꯣꯛꯄ ꯃꯇꯝꯗꯅꯦ ꯑꯦꯛꯁꯦꯞ ꯕꯦꯡꯅ ꯅꯠꯇꯗꯤ